ꯇꯥꯕꯤꯔꯤꯌꯦ ꯇꯥꯕꯤꯔꯤꯌꯦ ꯔꯣꯡꯃꯩꯒꯤ ꯃꯤꯁ ꯀꯩꯗꯧꯔ ꯂꯩꯒꯦ ꯀꯩꯗꯧꯔꯤꯒꯦ
ꯑꯁ ꯆꯥꯛ ꯌꯦꯟꯁꯥꯡ ꯂꯣꯁ ꯊꯣꯡꯕ ꯂꯣꯏꯗ ꯉꯥꯏꯔꯤ ꯅꯪꯗꯤ
ꯋꯥ ꯆꯥꯛ ꯏꯟꯖꯥꯡ ꯊꯣꯡꯕ ꯂꯣꯏꯔꯦ ꯑꯁ ꯌꯥꯝ ꯐꯩꯀꯣ ꯀꯩ ꯃꯊꯦꯜ ꯊꯣꯡꯉꯤ
ꯍꯥꯥ
ꯊꯕꯛ ꯂꯩꯕꯒꯤ ꯉꯥꯟꯇꯥ ꯍꯧꯒꯠꯂꯦ ꯉꯁꯤꯗꯤ
ꯇꯥꯗꯕ꯭ꯔꯣ
ꯉꯁꯤ ꯀꯔꯤ ꯊꯕꯛ ꯂꯩꯕ ꯇꯥꯏ ꯉꯁꯤ ꯀꯩ ꯊꯕꯛ ꯂꯩꯕ ꯀꯥꯏ ꯆꯠꯇꯣꯏꯅꯣ
ꯃꯁꯤꯁꯦ ꯏꯃꯥ ꯍꯣꯏ ꯊꯕꯛ ꯆꯠ ꯆꯠꯀꯗꯕ ꯂꯩꯕ ꯅꯠꯇꯦ ꯅꯠꯇꯦ ꯑꯩꯗꯤ ꯆꯠꯂꯣꯏꯗ ꯏꯃꯥ ꯍꯣꯏ ꯆꯠꯀꯗꯕ ꯑꯗꯨꯒꯤ ꯆꯥꯛ ꯊꯣꯡꯕꯤꯅꯕ ꯃꯤ ꯂꯩꯇꯕ ꯑꯗꯨꯒꯤ ꯍꯧꯒꯠꯄ ꯍꯣꯏ ꯐꯨꯠ
ꯅꯨꯄꯤ ꯑꯥ
ꯉꯟꯇꯥ ꯉꯟꯇꯥ ꯍꯧꯒꯠꯀꯗꯕ
ꯅꯨꯄꯤ ꯅꯨꯄꯤ ꯍꯥꯏꯕ ꯑꯁꯦꯡ ꯅꯨꯄꯤꯒꯤ ꯑꯁꯦꯡꯕꯗꯣ ꯂꯩꯁꯥꯕꯤ ꯍꯥꯏꯕꯗꯣ ꯑꯁꯦꯡꯕ ꯑꯣꯏꯔꯝ ꯃꯥꯜꯂꯦꯍꯦ ꯀꯔꯤ ꯍꯥꯏꯕ
ꯑꯥꯎ
ꯃꯥ ꯂꯩꯁꯕꯤ ꯅꯨꯄꯤ ꯁꯥꯒꯗꯕ
ꯎꯝ
ꯑꯗꯨꯃꯥꯏꯅ ꯇꯧꯒꯗꯕꯅꯦ